ꯍꯥꯎ ꯑꯁ ꯑꯩꯗꯤ ꯂꯥꯎꯕꯗ ꯏꯁꯤꯡꯅ ꯂꯣꯏ ꯍꯩꯗꯣꯏꯦꯅꯤ ꯇꯥꯕ꯭ꯔꯣ
ꯅ ꯌꯥꯌꯥꯗꯕ ꯆꯥꯞꯁꯤꯜꯂꯒ ꯇꯥꯕ꯭ꯔꯥ ꯇꯥꯕ꯭ꯔꯅ ꯇꯥꯔꯦ
ꯑꯣ ꯇꯥꯔꯔꯕ
ꯇꯔꯕꯣ
ꯇꯥꯏꯌꯦ ꯑꯗꯨꯝ ꯀꯛ ꯀꯩꯅꯣ ꯑꯗꯨꯝ ꯄꯥꯏꯌꯣ ꯇꯥꯗꯕ꯭ꯔꯣ ꯑꯩꯅ ꯉꯥꯡꯕꯗꯣ
ꯇꯥꯏ ꯍꯦ
ꯑꯗꯒꯣ ꯐꯣꯟꯗ ꯇꯥꯕ꯭ꯔꯥ ꯇ ꯄꯨꯅ ꯇꯥꯕ꯭ꯔ ꯃ
ꯍꯅ ꯇꯥꯏ ꯑꯅꯤꯃꯛ ꯇꯥꯏ
ꯁꯤꯩꯅꯣ
ꯐꯤꯁ ꯍꯥꯏꯁꯦ ꯃꯈꯨꯟ ꯇꯥꯗ꯭ꯔꯣ ꯂꯪꯁꯝ ꯆꯄꯤ
ꯈꯔ ꯈꯔ ꯈꯔ ꯈꯔ ꯍꯥꯎꯅ ꯀꯨꯝ ꯃꯧꯅꯦ
ꯂꯝꯣꯟꯆꯥꯟ ꯑꯃ ꯆꯄꯤꯤꯔꯛꯀꯦꯔꯣ
ꯇꯜꯂꯦ ꯆꯥꯛꯄꯤꯔꯣꯏ ꯑꯩ ꯀꯣꯟ ꯐꯦꯡꯉꯨꯗꯣꯏꯅꯦ
ꯀꯔꯤꯦ ꯇꯨꯝꯗꯣꯏꯅꯦ
ꯍꯥꯥ ꯀꯩꯅꯣ ꯋꯥ ꯑꯝꯇ ꯉꯥꯡꯗ꯭ꯔꯕꯣ
ꯉꯥꯡꯒꯤ ꯇꯥꯗ꯭ꯔꯣ
ꯇꯌꯦꯦ ꯑꯃꯃ ꯃꯨꯛꯇꯛꯇꯗꯦ ꯋꯥ ꯉꯥꯛꯗ꯭ꯔꯤꯔꯣ ꯅꯪꯗꯣ ꯍꯥꯎ ꯇꯥꯗ꯭ꯔꯦ ꯇꯥꯗ꯭ꯔꯦ ꯐꯣꯟ ꯀꯪꯂꯂꯛꯀꯅꯨꯀꯣ ꯇꯥꯗꯤ ꯇꯥꯗ꯭ꯔꯦ